ꯍꯂꯣ
ꯍꯜꯂꯣ ꯚꯥꯏ ꯅꯨꯡꯉꯥꯏꯔꯤꯕꯣ
ꯍꯜꯂꯣ ꯑꯀꯣ ꯍꯥꯏꯏ ꯑꯩꯕꯗꯤ
ꯎꯝ ꯇꯥꯔꯦ ꯇꯥꯔꯦ
ꯀꯔꯤ ꯀꯔꯤ ꯄꯟꯔꯒꯤꯛꯦ ꯑꯗꯨꯁꯨ ꯀꯥꯟꯗꯖꯕꯨ ꯍꯥ
ꯆꯛꯁꯔꯣ
ꯆꯆꯥꯔ ꯀꯩ ꯀꯩ ꯍꯣꯅꯔꯤꯒꯦ
ꯁꯥ
ꯇꯥꯕꯣ ꯇꯥꯕꯣ
ꯑꯁ ꯑꯗꯨꯝ ꯂꯩꯔꯤ ꯍꯣꯏ ꯑꯗꯨꯝ ꯀꯩ ꯑ ꯐꯣꯟ ꯈꯔꯃꯦꯠ
ꯐꯣꯟ ꯈꯔꯃꯦꯠ ꯑꯗꯒꯤ ꯈꯔꯗ ꯑꯗꯩ ꯍꯦꯡꯒꯣꯜ ꯈꯔ ꯆꯥꯛ ꯆꯔꯥꯕꯣ
ꯇꯥꯔꯦ ꯇꯥꯕ ꯅꯠꯇ꯭ꯔꯣ
ꯆꯥꯛ ꯆꯥꯔꯥꯕꯣ ꯇꯥꯏꯌꯦ ꯇꯥꯏꯌꯦ
ꯀꯩ ꯀꯩꯅꯣꯅꯦ ꯃꯥꯏꯔꯦꯟ ꯊꯣꯡꯕꯅꯦ ꯑꯗꯒꯤ ꯀꯔꯤ ꯄꯥꯝꯅꯝꯅꯦ ꯑꯥ ꯃꯣꯡꯔꯣꯛ ꯃꯦꯠꯄꯅꯦ ꯑ ꯑꯗꯨꯒ ꯌꯦꯔꯣꯝ ꯉꯧꯕꯥ ꯃꯒ ꯇꯧꯔ ꯆꯔꯦ ꯕꯏꯗꯤ ꯆꯔꯥꯕ ꯅꯠꯇꯔꯣ
ꯆꯔꯦ
ꯀꯔꯤ ꯃꯇꯊꯦꯟ ꯔꯒꯦ
ꯑꯩꯈꯣꯏꯗꯤ ꯁꯧꯀ꯭ꯔꯤ ꯑꯃꯅꯦ ꯀꯥꯡꯍꯧ ꯑꯃꯅꯦ ꯀꯥꯡꯍꯧꯁꯨ ꯑꯩꯈꯣꯏꯒꯤ ꯚꯦꯂꯟꯗ꯭ꯔꯤꯅꯦ ꯑꯂꯨꯅꯦ ꯑꯗꯒꯤ ꯃꯂ ꯃꯥꯔ ꯐꯖꯅꯥ ꯊꯣꯉꯏ ꯏꯃꯥꯅ ꯒꯤ ꯀꯩꯒꯤ ꯀꯃꯥꯏ ꯇꯧꯔꯒ ꯆꯥꯔꯦ ꯍꯧꯖꯤꯛꯄꯨꯗꯤ ꯎꯝ ꯑꯩꯈꯣꯏ ꯃꯥꯅ ꯇꯧꯋꯦ ꯑꯩꯈꯣꯏ ꯃꯥꯅ ꯁꯤꯗꯤ ꯀꯥꯡꯍꯧ ꯆꯥꯖꯥꯅ ꯑ ꯆꯥꯔꯦ ꯁꯧꯒꯔ꯭ꯦ ꯑꯃꯒꯥ ꯂꯩꯔꯤ ꯀꯩ ꯃꯊꯦꯜ ꯆꯥꯔꯒꯦ
ꯍꯣꯅꯗꯦ
ꯑꯥ ꯍꯣꯠꯅꯗꯦ
ꯑꯗꯨꯝ ꯌꯨꯝꯗ ꯂꯩꯔꯤꯗꯤ ꯅꯪꯒꯤ ꯀꯩ ꯀꯩꯅꯣ ꯈꯔ ꯁꯦꯝ ꯁꯥꯏꯅ ꯇꯧꯏꯗꯥꯏꯅꯦ
ꯑꯣ ꯑꯗꯣ ꯀꯔꯤꯅꯤꯗ ꯑꯩꯈꯣꯏꯒꯤ ꯎꯀꯣꯟ ꯈꯔ ꯁꯥꯒꯠꯄꯅꯦ ꯍꯟꯇ ꯑꯗ ꯎꯀꯣꯟ ꯁꯥꯒꯠꯀꯦꯅ ꯉꯁꯥꯏ ꯏꯤꯡꯒꯣꯜꯗ ꯆꯠꯂꯒ ꯅꯥꯄꯤ ꯅꯨꯪꯄꯤ ꯁꯦꯡꯇꯣꯛꯑꯝꯃꯦ ꯈꯔꯥ ꯃꯐꯝ ꯆꯥꯅ ꯍꯥꯏꯗꯤ ꯑꯩꯈꯣꯏꯒꯤ ꯅꯨꯡ ꯂꯧꯁꯤꯔꯥ ꯃ ꯆꯥꯅ ꯍꯥꯏꯗꯤ ꯑꯩꯈꯣꯏꯗꯤ ꯍꯤꯡꯒꯣꯜꯗꯣ ꯆꯪꯐꯝ ꯂꯩꯇꯦꯕ ꯆꯪꯐꯝ ꯂꯩ ꯑꯣ ꯍꯤꯗꯤ ꯃꯤꯒꯤ ꯊꯣꯡꯀꯥꯟꯗ ꯆꯪꯉꯛꯇꯕꯅꯤꯅ ꯎꯕ ꯈꯔ ꯍꯧꯋꯦ ꯎꯗꯣ ꯌꯥ ꯊꯛꯀꯦꯅ ꯇꯧꯕꯅꯦ ꯎꯗ ꯍꯥꯟꯕ ꯈ ꯌꯥꯏ ꯌꯥꯜꯂꯣ ꯃꯣꯏꯁꯨ ꯎꯗꯨꯁꯨ ꯑꯩꯈꯣꯏꯒꯤ ꯀꯔꯤ ꯍꯥꯏꯇꯥꯔꯦ ꯁꯝꯕꯜ ꯂꯩ ꯑꯣꯏꯅ ꯇꯧꯕ ꯍꯥꯏꯇꯥꯔꯦ ꯁꯝꯕꯜ ꯂꯩꯐ ꯑꯩ ꯃꯔꯛꯅꯦꯅ ꯑꯗꯨꯃꯥꯏꯅ ꯑ ꯌꯥꯏ ꯌꯥꯔꯛꯑꯦ ꯉꯁꯥꯏ ꯐꯖꯅ ꯌꯥꯟꯒꯦ ꯇꯧꯔꯦ
ꯅ ꯅꯪ ꯁꯃꯜꯂꯒꯤꯗꯣ ꯍꯥꯟꯅ ꯂꯣꯏꯅ ꯀꯛꯊꯠ ꯇꯥꯔꯦꯅꯦ ꯑꯗꯨꯗꯤ
ꯀꯛꯊꯠꯂꯅꯤ ꯒꯥꯔꯤ ꯆꯪꯕꯝ ꯑꯃ ꯑꯃ ꯁꯦꯝꯗ ꯌꯥꯔꯣꯏꯕꯀꯣꯒꯥꯔꯤ ꯆꯗꯁ ꯃꯒ ꯅꯨꯡ ꯂꯩꯉꯣꯏꯗꯣ ꯍꯤꯡꯒꯣꯜꯂꯣꯝꯗ ꯄꯨꯁꯟꯗꯣꯏꯅꯦꯕ ꯑꯗꯨꯒ ꯂꯩꯉꯣꯏꯗꯣ ꯂꯩꯉꯣꯏ ꯅꯠꯇꯦ ꯅꯨꯡ ꯍꯥꯟꯅ ꯐꯖꯅ ꯂꯩꯇꯦꯝ ꯃꯥꯟꯅꯔꯒ ꯊꯥꯔꯒꯀꯣ ꯑꯗꯨꯗ ꯑꯩꯈꯣꯏ ꯋꯥꯟ ꯐꯥꯏꯚ ꯦꯡꯅ ꯑꯃ ꯁꯥ ꯍꯩꯕꯤ ꯂꯩ
ꯍꯣꯏ ꯊꯥ ꯃꯈꯥ ꯊꯥꯕꯗꯣ ꯑꯗꯨꯝ ꯇꯧꯔꯒ
ꯑꯥ ꯑꯗꯨ ꯑꯗꯨ ꯇꯧꯒꯦꯅ ꯇꯧꯕꯅꯦ
ꯑꯣ
ꯑꯥ ꯍꯪꯦ ꯑꯗ ꯑꯗꯣꯝ
ꯇꯧ ꯌꯥꯝꯃꯒ ꯑꯗꯨꯝ ꯇꯧꯁꯜꯂꯛꯒꯦ
ꯎꯝ ꯇꯧ ꯈꯔ ꯇꯧꯁꯜꯂꯒꯦꯅ ꯇꯧꯕꯅꯤ
ꯑꯣ ꯅꯪꯒꯤ ꯀꯩꯀꯩ ꯑꯣꯛ ꯅꯨꯡꯒꯗꯤ ꯑꯗꯨꯝ ꯂꯩꯔꯣ ꯅꯠꯇ꯭ꯔꯣ ꯍꯥꯟꯅꯒꯤ ꯂꯩꯒꯤꯈꯤꯕ ꯆꯥꯡꯗꯣ
ꯎꯝ ꯍ ꯐꯖꯅ ꯑꯗꯨꯝ ꯂꯩꯔꯤ ꯑ ꯑꯣ ꯃꯁꯥ ꯑꯣ ꯃꯉꯥ ꯂꯩꯌꯦ
ꯑꯩꯖꯅꯤ ꯇ
ꯅꯪꯒꯤ ꯑꯅꯤ ꯑꯃ ꯂꯧꯔꯦ
ꯑꯥ
ꯍ ꯀꯩꯝꯇꯁꯨ ꯐꯥꯏꯔꯝꯗꯦ ꯀꯥꯏꯗꯒꯤ ꯂꯧꯗꯣꯏꯅꯣ
ꯁ ꯀꯅꯅꯅꯤ ꯍꯋꯥ ꯂꯣꯅꯅꯤꯗ
ꯑꯣ ꯀꯌꯥꯝ ꯆꯥꯎꯒꯦ ꯃꯆꯥ ꯑꯣꯏꯅ ꯂꯧꯔꯤꯔꯣ ꯑꯆꯧꯕ ꯑꯣꯏꯅ ꯂꯧꯔꯤꯔꯣ
ꯑ ꯃꯆꯥ ꯍ ꯂꯧꯕꯅꯦ ꯆꯥꯎꯕꯗꯤ ꯑꯗꯨꯝ ꯆꯥꯎꯔꯦ ꯍꯧꯖꯤꯛ ꯑꯩꯅ ꯂꯧꯈꯤꯕꯗꯣ ꯐꯦꯕꯋꯥꯔꯤꯗꯅꯦꯕ ꯋꯥ
ꯑꯥ
ꯍꯧꯖꯤꯛꯁꯦ ꯀꯩꯅꯣ ꯅꯠꯇ꯭ꯔꯣ ꯍꯧꯖꯤ ꯃ ꯂꯥꯛꯑ ꯑꯗꯨ ꯃꯔꯤ ꯃꯉꯥ ꯐꯥꯔꯃꯤꯅ ꯑꯗꯨꯝ ꯆꯥꯎꯔꯦ ꯅꯪꯒꯤꯗꯤ ꯀꯝꯒꯔꯕꯕ
ꯑꯗꯨꯗꯤ ꯐꯤ ꯃꯉꯥ ꯂꯩꯕꯅꯦ ꯑꯃꯣ ꯃꯉꯥ
ꯑꯝꯃꯣꯝ ꯉꯥꯛꯇ
ꯑꯃꯨꯛ ꯉꯥꯛꯇ ꯑꯗꯣ ꯃꯆꯥ ꯂꯧꯕ ꯌꯥꯔꯛꯇꯣꯔꯦ ꯑꯗꯣ ꯃꯆꯥ ꯂꯧꯕꯒꯤ ꯃꯐꯝ ꯁꯦꯝꯇꯣꯛ ꯁꯦꯝꯦ ꯇꯧꯕ ꯍꯥꯏ ꯇꯔꯦ ꯃꯐꯝ ꯃꯌꯥꯝ ꯆꯕ ꯍꯥꯏ ꯇꯔꯦ ꯆꯤꯟꯗꯅ ꯑꯃꯕꯨ ꯑꯥ
ꯐꯔꯒꯦ ꯊ
ꯑꯩ ꯀ ꯑꯥ ꯅꯤꯄꯥꯥꯟꯜꯅꯦ ꯄꯥꯔꯦ ꯑꯩꯈꯏ ꯑꯩꯒꯤꯗꯤ
ꯅꯥꯡ ꯂꯥꯎꯒ ꯇꯒꯦ
ꯑꯥ ꯅ ꯃꯥꯄꯤꯤ ꯃꯅꯦ ꯍꯣꯕꯅꯤ ꯍꯥꯏ ꯃꯥꯅꯤ
ꯑꯥ
ꯎ ꯅꯥꯄꯤ ꯑꯗꯨꯗꯤ ꯌꯣꯟꯊꯣꯛꯈ꯭ꯔꯦ ꯑ ꯌꯥꯣ
ꯑꯄꯤ ꯀꯌꯥ ꯃꯆꯥ ꯀꯌꯥ
ꯃꯆꯥꯆꯥ ꯃꯥꯄꯅꯤꯕꯣ ꯃꯅꯦ ꯃꯄꯅꯤꯕꯣ ꯄꯗꯣ
ꯍꯂꯣ
ꯑ ꯃꯔꯤ ꯑꯅꯤ ꯂꯧꯊꯣꯛꯇꯦ ꯑ ꯃꯗꯣ ꯄ ꯃꯆꯥ ꯑꯃ ꯂꯧꯕ ꯌꯥꯅꯤ ꯐꯩ ꯆ ꯂꯧꯧꯁꯦ ꯅꯠꯇꯧ ꯀꯅꯤ ꯄꯦ ꯇꯥꯛꯠꯇꯕꯕꯁꯦ ꯑꯥ ꯑꯥ ꯇꯩꯅꯣ ꯀꯩꯅ ꯅ ꯆꯔꯦ ꯎꯝ
ꯑꯦ ꯍꯥꯏꯒꯦ ꯑꯗꯨꯗꯤ ꯃꯥꯒꯤꯦ ꯆꯅ
ꯑꯣ ꯀꯣ ꯑ ꯃꯅꯤ
ꯎ ꯑꯅꯥ ꯑꯌꯦꯛ ꯈꯌꯥ ꯌꯥꯎꯗꯕ ꯅꯠꯇ꯭ꯔꯣ
ꯌꯎꯗꯤꯦ ꯍꯎꯗꯤꯦ
ꯑꯗ ꯀꯨꯏꯦ ꯅꯣꯏꯔꯣꯝꯅ ꯀꯣꯏꯊꯣꯔꯛꯀꯦ ꯇꯧꯕꯅꯤ ꯊꯕꯛꯁꯦ ꯌꯥꯝꯃꯟꯅ ꯁꯟꯒꯦꯅꯤ
ꯅꯪꯖꯆꯥ
ꯑꯩꯁꯨ ꯐꯕꯛꯁꯦ ꯐꯕꯛꯁꯦ ꯆꯦꯟꯕꯜꯂꯤ ꯆꯤꯟꯕꯃꯛꯇꯤ ꯂꯇꯦꯗ ꯑꯩꯈꯣꯏꯒꯤ ꯀꯔꯤ ꯍꯥꯏꯅꯤ ꯑꯝ ꯇꯟ ꯇꯟꯅꯅꯄꯣ ꯀꯟꯕꯗꯤ ꯅꯨꯡꯁꯥꯡ ꯀꯩ ꯀꯔꯥ ꯁꯥꯕꯅꯤꯅ
ꯍ ꯍꯧꯖꯤꯛꯀ ꯁꯥꯁꯤ ꯌꯦꯡꯉꯣꯗ ꯀꯥꯟ ꯁꯥꯔꯤ ꯉꯔꯥꯡ ꯍꯔ ꯈꯨꯁꯥꯗꯦ ꯍꯧꯅꯦ
ꯗꯉꯄꯗ
ꯐꯞꯖꯤ ꯂꯒ ꯈ
ꯑ ꯑꯗꯨꯗꯤ ꯐꯦꯟ ꯑꯃ ꯊꯥꯔꯒ ꯐꯟꯒ ꯄꯝꯐꯥ ꯂꯣꯡꯉꯒꯀꯣ ꯑ ꯏꯄ ꯀ ꯂꯥꯏꯗꯤ
ꯏꯗ ꯊꯣ ꯈꯔ ꯏꯪꯅꯕ
ꯑꯁ ꯌꯥꯗꯦ ꯇꯥꯗꯤ ꯁꯨꯖꯔꯒꯁꯨ ꯀꯥꯂꯦꯟ ꯃꯇꯝꯅꯤꯅꯤꯅ ꯑꯗꯨꯝ ꯍꯨꯃꯥꯡ ꯑꯗꯨꯝ ꯊꯣꯛꯂꯛꯑꯦ
ꯍꯣꯏ ꯍꯧꯖꯤꯛ ꯑꯩ ꯉꯁꯥꯏ ꯃꯇꯝꯁꯦ ꯌꯥꯝꯅ ꯈꯦꯠꯅꯔꯦꯗꯅ ꯍꯧꯖꯤꯛꯁꯦ ꯎꯅꯨꯡ ꯀꯛ ꯁꯨ ꯍꯦꯜꯂꯛꯄ ꯑꯗꯒꯤ ꯊꯥꯕꯒꯤ ꯆꯥꯡꯁꯨ ꯍꯟꯊꯔꯛꯄ ꯅꯅꯤꯅꯦ ꯀꯣꯋꯥꯔꯤꯁꯦ ꯑꯃ
ꯃꯥꯅꯤ ꯃꯥ ꯑꯅꯤ ꯄ ꯃꯅꯤ ꯄꯨꯁꯦ ꯀꯩꯅꯣ ꯇꯧꯗꯦ ꯑꯟ ꯐꯖꯦ ꯃ ꯑꯥ
ꯍꯣꯏ ꯊꯥꯏꯅ ꯑꯉꯥꯡ ꯑꯣꯏꯔꯤꯀꯥꯟ ꯃꯇꯝꯗꯨꯒ ꯃꯥꯟꯅꯗ꯭ꯔꯦꯕ
ꯊꯥꯏꯅꯗꯤ ꯀꯥꯂꯦꯟꯁꯦ ꯊꯕꯛ ꯁꯨꯕ ꯏꯪꯉꯥꯡ ꯁꯨꯕ ꯑꯗꯨꯗꯤ ꯂꯩꯗꯅ ꯊꯕꯛ ꯏꯟꯉꯥꯡ ꯁꯨꯕ ꯉꯝꯅꯔꯝꯕꯅꯦꯕ ꯍꯧꯖꯤꯛꯇꯤ ꯑ ꯁ ꯈꯥꯟꯗꯤ ꯎꯟ ꯇꯔꯦꯗꯒꯤꯅ ꯎ ꯏ ꯀꯕ ꯂ ꯍꯁꯨꯅꯥ ꯑꯗꯨꯝ ꯊꯕ ꯊꯕꯛꯁꯦ ꯍꯧꯖꯤꯛꯇꯤ ꯄꯨꯡ ꯃꯉꯥꯗꯒꯤ ꯍꯧꯔꯒ ꯄꯨꯡ ꯃꯥꯄꯜ ꯑꯗꯨꯗꯥꯏꯗ ꯂꯣꯏꯁꯟꯉꯦ
ꯑꯌꯨꯛꯀꯤ
ꯑ ꯑꯦ ꯁꯥꯅꯀꯣ ꯑꯠꯇꯖꯦ ꯌꯥꯝꯅ ꯀꯩ ꯇꯧꯦ ꯍꯥꯏꯇꯥꯔꯦ ꯌꯥꯝ
ꯀ ꯇ꯭ꯔꯦ
ꯁꯠꯇꯦ
ꯊꯕꯛ ꯅꯨꯡꯈꯛ ꯊꯥꯖꯤꯟꯅꯦꯦ ꯇꯧꯈꯤꯕꯦꯗ ꯀꯃꯥꯏꯅ ꯇꯧꯈ꯭ꯔꯒꯦ ꯊꯥꯖꯜꯂꯦ ꯈꯣꯆꯤꯜꯂꯦꯅ ꯇꯧꯒꯦꯗꯨꯕꯨꯣ
ꯑ ꯍꯥꯎꯗꯂꯖ ꯍꯧꯖꯤꯛ ꯊꯕꯛꯀ ꯐꯥꯎꯕ ꯂꯩꯔ ꯀꯔꯤꯒꯤꯅꯣ ꯈꯪꯗꯦ
ꯍꯣꯅꯥ ꯍꯣꯅ ꯍꯣꯅ ꯆꯥꯗꯕꯃꯦ ꯊꯥꯕꯛꯄꯣ ꯐ ꯐꯔ ꯀꯥꯎꯁꯤꯡꯅ ꯎꯗꯥꯟ ꯅꯪꯉꯖꯨ ꯂꯗꯤꯡꯣ ꯎꯒ ꯑꯗꯨ ꯅꯅꯥꯥꯁꯤꯝ ꯊꯥꯗꯅꯄ ꯑꯗꯨꯝ ꯇꯧꯔꯒ ꯅꯨꯡꯉꯥꯏꯅ ꯌꯥꯄꯣꯠꯅꯤꯗ ꯑꯗꯨꯒꯤꯗꯤ
ꯑ ꯊꯕ ꯁꯥꯨ ꯅ ꯃꯄꯠꯇꯦ ꯑꯗꯨꯒ ꯂꯨꯝꯕꯣꯟꯗ ꯑꯩꯈꯣꯏꯒꯤ ꯀ ꯏꯟꯖꯥꯡ ꯅꯥꯄꯤ ꯈꯔ ꯊꯥꯔꯝꯃꯦ ꯖꯤꯀꯥ ꯍꯣꯏ
ꯇꯀ ꯏꯜꯖꯥꯡꯌꯥ ꯊꯥꯏ
ꯑꯁ ꯇꯂꯪꯖꯤꯅ ꯊꯖꯂꯝꯅꯗꯒꯤ ꯑꯔꯌꯦ
ꯑꯔꯩ ꯅꯪ ꯊꯥꯖ ꯂꯃꯦ
ꯑꯁ ꯑꯔꯦ ꯍ ꯍꯋꯥꯏ ꯅꯨꯡꯉꯥꯏ ꯑꯗꯨꯝ ꯄꯪꯊꯥ ꯊꯥꯖꯤꯜꯂꯝꯃꯦꯗꯣ ꯍꯧꯖꯔꯛꯏꯦ ꯑ ꯑ ꯆꯥꯎꯥꯎ ꯥꯟꯗ ꯍꯥꯏꯔꯦ ꯆꯕ ꯑꯣ ꯍꯧꯖꯤꯛ ꯊꯥꯎꯗꯗꯤ ꯉꯥꯏꯔꯤ ꯑꯣ ꯍꯤ ꯍꯤ ꯁꯥꯕꯅꯤ ꯅꯀ꯭ꯔꯣ ꯐꯧꯕ ꯉꯝꯗ ꯈ꯭ꯔꯗꯤ ꯈꯪꯗꯦ
ꯑꯗꯨꯝꯕꯅꯥꯑꯦ ꯀꯗꯦ ꯃꯥꯕꯨꯕ
ꯌꯥꯎꯗꯤ ꯌꯥꯎꯗꯤ ꯄꯦꯟꯇ ꯌꯥꯕ ꯄꯣꯠꯄ ꯄꯦꯟꯇ ꯂꯩꯇꯦ ꯑꯗꯨ ꯂꯩꯔꯤ ꯃꯣꯏꯒꯤ ꯂꯩꯐꯝ ꯊꯣꯛꯄ ꯍꯣꯏꯁꯨ ꯊꯕꯛ ꯏꯟꯈꯥꯡꯒꯤ ꯏꯆꯠ ꯆꯠꯇ꯭ꯔꯦꯕ ꯊꯕꯛ ꯆꯀꯅꯤ ꯍꯤꯡꯒꯣꯜ ꯍꯤꯡꯈꯣꯜ ꯑꯗꯩ ꯊꯕꯛ ꯏꯪꯈꯥꯡ ꯈꯔ ꯌꯦꯡꯖꯅ ꯂꯩꯔꯦꯅ ꯑꯗꯨ ꯅꯨꯡꯉꯥꯏꯔ
ꯍ ꯑꯗꯨꯗꯤ ꯀꯣꯏꯁꯨ ꯊꯧꯋꯦ ꯀꯥꯟꯅꯤ ꯀꯔꯤ ꯇꯧꯒꯦꯅ ꯈꯟꯕ ꯑꯥ ꯐꯥꯎ
ꯎꯝ
ꯍꯣꯏ ꯑꯗꯨꯗꯤ ꯚꯥꯏ ꯅꯪꯗ ꯍꯌꯦꯡꯂꯁꯦ ꯑꯗ ꯑꯗꯨꯦ ꯑꯗꯨꯗ ꯊꯦꯡꯅꯔꯒ ꯀꯩꯀꯩꯅꯣ ꯈꯟꯅꯅꯕ
ꯍ ꯍꯣ ꯇꯃꯦ ꯀꯣ ꯑ